ꯍꯂꯣ ꯇꯥꯕꯣ ꯎꯝ ꯑ
ꯇꯥꯎꯅꯣ ꯑꯩꯗꯤ ꯀꯔꯤ ꯀꯔꯤ ꯀꯨꯝꯍꯩ ꯇꯧꯒꯦꯅꯦ
ꯑꯩꯈꯣꯏꯒꯤꯗꯤ ꯇꯥꯡꯈꯜ ꯇꯥꯡꯈꯨꯜꯒꯤ ꯑꯣꯏꯅꯗꯤ ꯆꯍꯤ ꯍꯧꯔꯝꯗꯥꯏꯗ ꯑꯃ ꯂꯩꯌꯦ ꯍꯧꯔꯛꯄꯗ ꯂꯣꯏꯔꯨ ꯐꯅꯤꯠ ꯍꯥꯏꯅ ꯑꯗꯨꯣ ꯑ ꯑꯗꯨ ꯃꯣꯏ ꯀꯩ ꯍꯥꯏꯒꯦ ꯑꯅꯧꯕ ꯐꯥꯔꯃꯤꯡ ꯇꯧꯕꯒꯤ ꯑꯗꯨꯒꯤ ꯐꯦꯁꯇꯤꯚꯦꯜꯅꯦꯕ ꯐꯥꯔꯃꯤꯡ ꯍꯧꯕꯒꯤ
ꯑꯅꯧꯕ ꯂꯥꯛꯄꯒꯤ ꯑꯅꯧꯕ ꯃꯍꯩ ꯃꯔꯣꯡ ꯂꯣꯛꯅꯕꯒꯤ ꯍꯧꯔꯝꯗꯥꯏꯒꯤ
ꯑꯗꯨꯒꯤꯗ ꯑꯁ ꯑꯗꯨ ꯅꯨꯡꯉꯥꯏꯌꯦꯦ ꯍꯣꯏ
ꯍꯥꯏꯗꯤ ꯀ ꯃꯅꯨꯡꯗꯨꯗ ꯀꯔꯤ ꯀꯔꯤ ꯇꯧꯒꯦꯕ
ꯑꯗꯨꯗ ꯑꯩꯈꯣꯏ ꯑꯣꯏ ꯑꯁ ꯑꯗꯒꯤ ꯃꯣꯏ ꯀꯜꯆꯔꯦꯜ ꯁꯣꯒꯨꯝꯕ ꯈꯔ ꯇꯧꯋꯦ ꯑꯩꯈꯣꯏ ꯅꯥꯒꯥꯒꯤ
ꯑꯥ
ꯗ꯭ꯔꯦꯁꯀ ꯍꯥꯞꯄ꯭ꯔꯒ ꯑꯗꯨ ꯇꯧꯋꯣꯏꯗꯣ ꯑꯗ ꯎꯝ ꯑꯩꯁ ꯊꯛꯄ ꯈꯣꯠꯄꯁꯨ ꯇꯧꯋꯦ ꯑꯗꯨꯗꯗꯤ ꯃꯣꯏ ꯑꯗꯨꯝ ꯑꯗꯨꯝ ꯌꯥꯕꯅꯦꯕ ꯑꯗ
ꯑꯗꯨ ꯐꯦꯁꯟ ꯃꯣꯏ ꯔꯦꯝꯕꯣꯛꯀ ꯂꯩꯕꯅꯦ ꯅꯨꯄꯤꯁꯤꯡ ꯃꯤꯁ ꯃꯤꯁ ꯈꯥꯟꯕꯒꯤ ꯌꯥ ꯑꯗꯨꯝ ꯌꯥꯝꯃꯤ
ꯍꯥꯏꯗꯤ ꯖꯁ ꯀꯩꯅꯣꯅꯦꯕ ꯑꯩꯈꯣꯏꯒꯤ ꯍꯔꯥꯎꯕ ꯍꯥꯏ ꯍꯥꯏꯇꯥꯔꯦ ꯍꯥꯏꯗꯤ ꯂꯥꯛꯀꯗꯧꯔꯤꯕ ꯆꯍꯤꯗꯣ ꯅꯨꯡꯉꯥꯏ ꯅꯨꯡꯉꯥꯏꯅ ꯆꯠꯅꯕ
ꯑꯥ ꯆꯨꯝꯃꯦ ꯆꯨꯝꯃꯦ ꯑꯩꯁꯨ ꯐꯖꯅ ꯆꯠꯇ꯭ꯔꯤ ꯑꯗꯨꯗ ꯑꯗꯨꯝ ꯌꯥꯎꯕꯀꯣ ꯑꯗꯨꯒ
ꯑꯩꯈꯣꯏ ꯅ ꯑꯃꯨꯛ ꯀꯩꯅꯣꯗꯣ ꯆꯩꯔꯥꯎꯕꯗꯣ
ꯑꯥ
ꯆꯩꯔꯥꯎꯕꯗꯣ ꯑꯗꯨꯏꯗꯨꯅꯦꯕ ꯆꯩꯔꯥꯎꯕ ꯍꯥꯏꯁꯦ ꯆꯍꯤ ꯍꯧꯔꯛꯄꯅꯦꯕ ꯑꯩꯈꯣꯏꯒꯤ ꯑꯩꯈꯣꯏꯒꯤ ꯀꯩꯅꯣꯒꯤ ꯑꯣꯏꯅ ꯃꯩꯇꯩꯒꯤ ꯑꯣꯏꯅ ꯆꯩꯔꯥꯎꯕꯁꯤꯅ ꯆꯍꯤ ꯍꯧꯕ ꯅꯨꯃꯤꯠꯅꯦꯕ
ꯑꯥ
ꯁꯤ ꯀꯩꯅꯣ ꯑꯣꯏꯅ ꯁꯤꯒꯤ ꯑꯩꯈꯣꯏꯒꯤ ꯀꯦꯂꯦꯟꯗꯔ ꯍꯥꯏꯗꯤ ꯁꯤ ꯑꯁꯦꯡꯕꯁꯤꯅ ꯁꯤ ꯅꯠꯇꯕ ꯑꯩꯈꯣꯏꯒꯤꯗ ꯑꯃꯨꯛ ꯃꯩꯇꯩꯒꯤ ꯇꯣꯉꯥꯟꯅ ꯀꯦꯂꯦꯟꯗꯔ ꯂꯩꯌꯦꯕ ꯅꯣꯡꯃ ꯄꯥꯟꯕ ꯅꯤꯅꯤ ꯄꯥꯟꯕ ꯋꯥꯛꯆꯤꯡ ꯄꯥꯏꯔꯦꯜ ꯁꯖꯤꯕꯨ ꯀꯥꯂꯦꯟ ꯏꯉꯥ ꯏꯪꯉꯦꯟ ꯍꯥꯏꯁꯦ ꯁꯖꯤꯕꯨ ꯍꯥꯏꯁꯦ ꯏꯪꯂꯤꯁꯀꯤ ꯂꯣꯟꯗ ꯍꯥꯏ ꯇꯥꯔꯗꯤ ꯖꯅꯋꯥꯔꯤꯅꯦꯕ ꯍꯥꯏꯗꯤ ꯖꯅꯋꯥꯔꯤꯒꯃꯥꯏꯅ ꯖꯅꯋꯥꯔꯤꯁꯦ ꯑꯁꯦꯡꯕꯩꯗꯤ ꯖꯅꯋꯥꯔꯤꯁꯦ ꯑꯩꯈꯣꯏꯗꯤ ꯃꯩꯇꯩ ꯀꯦꯂꯦꯟꯗꯔꯗꯤ ꯀꯩꯅꯣꯅꯦꯕ ꯋꯥꯛꯆꯤꯡ ꯇꯥꯏꯌꯦꯕ ꯑꯗꯨꯃꯥꯏꯅ ꯁꯖꯤꯨꯕꯨꯒꯤ ꯅꯣꯡꯃ ꯄꯥꯟꯕ ꯍꯥꯏꯁꯦ ꯖꯅꯋꯥꯔꯤ ꯗꯦꯠ ꯋꯥꯟ ꯍꯥꯏꯕꯒ ꯆꯞ ꯃꯥꯟꯅꯩꯕ ꯁꯤꯗ ꯁꯤꯗ ꯍꯥꯏꯗꯤ ꯆꯍꯣꯡ ꯉꯥꯍꯣꯡꯕ ꯍꯥꯏꯗꯤ ꯂꯩꯗꯅ ꯃꯍꯩ ꯃꯔꯣꯡ ꯌꯥꯝ ꯂꯣꯛꯅꯕ ꯍꯥꯏꯕꯗꯤ ꯆꯍꯤꯗꯨꯃ ꯆꯠꯂꯤꯕ ꯆꯍꯤꯗꯣ ꯂꯥꯛꯀꯗꯧꯔꯤꯕ ꯆꯍꯤꯗꯣ ꯋꯦꯜꯀꯝ ꯇꯧꯕ ꯋꯥꯅꯤꯗ
ꯑꯝ
ꯋꯦꯜꯀꯝ ꯇꯧꯔꯒ ꯍꯥꯏꯗꯤ ꯏꯃꯨꯡ ꯑꯃꯒ ꯑꯃꯒ ꯀꯩꯅꯣ ꯇꯧꯕꯗꯣ ꯑꯦꯟꯁꯥꯡ ꯂꯥꯟꯅꯔꯒ ꯄꯨꯟꯅ ꯆꯥꯃꯤꯟꯅꯕꯗꯣ ꯁꯤꯁꯦ ꯑꯩꯅ ꯈꯪꯕꯗ ꯃꯔꯤꯡ ꯀꯥꯡꯕꯨꯗꯣ ꯃꯣꯏꯁꯨ ꯇꯧꯋꯦꯕ
ꯑꯣ ꯆꯩꯔꯥꯎꯕꯁꯦ
ꯍꯣꯏ ꯆꯩꯔꯥꯎꯕꯁꯦ ꯃꯣꯏꯁꯨ ꯑꯗꯨꯝ
ꯃꯣꯏꯅ ꯀꯩ ꯇꯧꯒꯦ
ꯃꯣꯏ ꯃꯔꯣꯟꯗ ꯑꯃ ꯂꯩꯖꯔꯝꯅꯦ ꯑꯗꯣ ꯍꯥꯏꯗꯤ ꯑꯩꯈꯣꯏꯒ ꯃꯥꯟꯅꯩꯌꯦꯕ ꯃꯣꯏꯁꯨ
ꯑꯆꯥ
ꯃꯣꯏꯁꯨ ꯆꯥꯛ ꯌꯦꯟꯁꯥꯡ ꯃꯣꯏ ꯑꯌꯥꯝꯕꯅ ꯁꯥ ꯊꯣꯡꯉꯦ ꯃꯣꯏꯗꯤ ꯁꯥꯒꯨꯝꯕ ꯊꯣꯡꯉꯅꯤ ꯑꯗꯨꯒ ꯁꯥꯁꯤ ꯑꯗꯨꯝ ꯂꯥꯟꯅꯗꯣꯏꯅꯦ ꯏꯃꯨꯡ ꯑꯃꯒ ꯏꯃꯨꯡ ꯑꯃꯒ ꯑꯗꯨꯝ ꯅꯣꯏꯗ ꯊꯣꯡꯕꯗ ꯑꯩꯈꯣꯏꯗ ꯊꯤꯜꯂꯛꯑꯅꯤ ꯑꯩꯈꯣꯏꯗ ꯊꯣꯡꯕꯗ ꯅꯣꯏꯗ ꯊꯤꯜꯂꯅꯤ ꯑꯗꯨꯒ ꯃꯤ ꯃꯤꯖꯔ ꯃꯥꯅꯦ ꯄꯨꯣꯂꯦꯕꯣ ꯑꯗꯣ ꯁꯤꯁꯦ ꯁꯨꯃꯥꯏꯅ ꯇꯧꯋꯦ ꯑꯗꯒꯤ ꯃꯔꯤꯡ ꯀꯥꯡꯕꯨꯗ ꯈꯔ ꯇꯧꯏꯦꯗꯤ
ꯑꯁ ꯃꯔꯤꯡ ꯑꯁꯤ ꯈꯔ ꯀꯅꯦꯛ ꯀꯅꯦꯛ ꯇꯧ ꯋꯥꯔꯣꯕ ꯑꯁꯦ ꯃꯔꯤꯡꯒ ꯀꯔꯤꯛꯇꯅ ꯍꯥꯏꯅꯤ ꯃꯩꯇꯩ
ꯁꯅꯥꯃꯍꯤ ꯂꯥꯠꯄꯗꯣ ꯃꯣꯏꯁꯨ ꯂꯥꯠꯄ ꯌꯥꯎꯔꯝ ꯃꯕ ꯑꯗꯨꯅ ꯃꯣꯏꯁꯨ ꯑꯗꯨꯝ ꯇꯧꯈꯤꯕꯖꯥꯠꯅꯦ ꯑꯗꯒꯤ ꯄꯣꯠꯁꯦ ꯐꯠꯇꯕ ꯍꯥꯏꯔ ꯑꯗꯨꯒꯤ ꯁꯨꯝꯧ ꯇꯧꯈꯤꯕꯖꯥꯗꯗꯤ ꯃꯣꯏꯁꯨ ꯑꯗꯨ ꯃꯣꯏ ꯃꯃꯤꯡꯒꯗꯤ ꯃꯣꯏ ꯃꯔꯣꯟꯗꯗꯤ ꯑꯃ ꯀꯧꯕꯅꯦ ꯀꯔꯤꯅꯣ ꯀꯧꯕꯅꯤ ꯑꯩꯈꯣꯏ ꯌꯦꯛ ꯂꯩꯇ꯭ꯔꯣ ꯌꯦꯛ ꯁꯂꯥꯏ ꯍꯥꯏꯔꯒ ꯂꯩꯇ꯭ꯔꯣ ꯃꯉꯥꯡ ꯂꯨꯋꯥꯡ ꯉꯥꯏ ꯂꯩꯇ꯭ꯔꯣ ꯑꯩꯈꯣꯏꯒꯤ ꯃꯣꯏꯒꯤꯁꯨ ꯂꯩꯖꯕꯅꯦꯕ ꯃꯁꯥꯅ ꯃꯣꯏꯅ ꯃꯣꯏ ꯃꯔꯣꯟꯗ ꯂꯩꯔꯤꯕ ꯑꯩꯈꯣꯏꯅ ꯑꯩꯈꯣꯏ ꯏꯔꯣꯟꯗ ꯂꯩꯔꯤꯕ ꯅꯍꯥꯟꯋꯥꯏ ꯍꯥꯏꯗꯤ ꯃꯣꯏꯁꯨ ꯁꯅꯥꯃꯍꯤꯖꯝ ꯂꯥꯜꯂꯤꯀꯥꯟꯗ ꯍꯥꯏ ꯇꯥꯔꯦ ꯃꯣꯏꯁꯨ ꯂꯩꯖꯔꯝꯃꯦꯕ ꯍꯧꯖꯤꯛꯇꯤ ꯑꯃꯨꯛ ꯇꯞꯅ ꯇꯞꯅ ꯈ꯭ꯔꯤꯁꯇꯦꯟ ꯆꯪꯉꯛꯦꯅ ꯃꯣꯏꯁꯨ ꯑꯌꯥꯝꯕꯅ ꯈ꯭ꯔꯤꯁꯇꯦꯟ ꯆꯪꯈ꯭ꯔꯅꯤꯅ ꯑꯗꯨꯝ ꯀꯥꯎꯅꯈꯤꯕ ꯍꯥꯏꯗꯤ ꯃꯥꯡꯈꯤꯕ ꯍꯥꯏꯇꯥꯥꯔꯦ ꯑꯗꯨꯃꯥꯏꯅ ꯑꯗꯨꯝ ꯇꯧꯋꯦ
ꯌꯥꯝ ꯀꯣꯏꯔꯝꯕꯅꯦ ꯁꯥꯏꯁ꯭ꯀꯨꯜ ꯃꯇꯝꯗ ꯑꯁ
ꯃꯔꯤꯛ ꯅꯨꯄꯤ ꯑꯩꯈꯣꯏ ꯑꯩꯈꯣꯏ ꯑꯗꯨꯋꯥꯏꯗꯣ ꯃꯔꯤꯦꯡ ꯅꯨꯄꯤ ꯐꯅꯌꯥꯝ ꯂꯩꯗ ꯂꯩ ꯍꯥꯏꯗꯤ ꯑꯩꯈꯣꯏ ꯀꯩ ꯍꯥꯏꯅꯤ ꯂꯨꯍꯣꯡꯉꯛꯄꯗꯣ ꯑꯩꯅ ꯈꯪꯕꯗ ꯑꯩꯈꯣꯏ ꯑꯗꯨꯋꯥꯏꯗ ꯑꯃ ꯑꯅꯤ ꯑꯍꯨꯝ ꯃꯔꯤꯒꯨꯝꯕ ꯂꯩ ꯑꯩꯈꯣꯏ ꯑꯦꯔꯤꯌꯥ ꯑꯦꯔꯤꯌꯥ ꯍꯥꯏꯗꯤ ꯑꯩꯈꯣꯏ ꯖꯁ ꯀꯣꯂꯣꯅꯤꯗꯣ
ꯎꯝ
ꯑꯗꯨꯋꯥꯏꯗ ꯃꯔꯤꯒꯨꯝꯕ ꯂꯩ ꯃꯣꯏ ꯑꯗꯨꯁꯨ ꯑꯌꯥꯝꯕꯅ ꯑꯌꯥꯝꯕ ꯅꯠꯇꯦ ꯃꯔꯤ ꯉꯥꯛꯇꯅꯦ
ꯆꯥꯟꯗꯦꯜꯔꯣꯝꯁꯨ ꯂꯩꯕ ꯅꯠꯇ꯭ꯔꯣ
ꯆꯥꯟꯗꯦꯜꯂꯣꯝꯁꯨ ꯂꯩ ꯑꯗꯨꯒꯤ ꯄꯂꯦꯟꯗꯁꯨ ꯇꯥꯏ ꯑꯌꯥꯝꯕꯅ ꯁꯤ ꯄꯂꯦꯟ ꯆꯥꯟꯗꯦꯜ ꯂꯩꯅꯒꯥ ꯇꯥꯡꯈꯨꯜ ꯑꯗꯨꯝ ꯁꯨꯔꯦ ꯇꯥꯡꯈꯨꯜ ꯑꯗꯒꯤ ꯃꯔꯤꯡ ꯑꯗꯒꯤ ꯀꯩꯅꯣ ꯀꯔꯤ ꯑꯥꯏꯃꯣꯜ ꯑꯥꯏꯃꯣꯜ ꯈꯪꯕ꯭ꯔꯥ
ꯑ ꯑꯩꯃꯣ
ꯑꯗꯨ ꯑꯗꯨꯝꯕ ꯃꯌꯥꯝ ꯇꯥꯔꯗꯣ
ꯆꯠꯇ ꯆꯠꯇ
ꯑꯗꯒꯤ ꯑꯅꯥꯜ
ꯑꯥ
ꯑꯅꯥꯁꯤꯗꯤ ꯀꯩꯅꯣ ꯅꯠꯇ꯭ꯔꯣ ꯑꯅꯥꯜꯁꯤ ꯑꯅꯥꯜꯁꯨ ꯅꯥꯒꯥ ꯑꯣꯏꯔꯝꯅꯤ
ꯑꯅꯥꯔ
ꯑ
ꯀꯅꯥꯎꯗꯤ ꯈꯪꯗꯦ ꯑꯩꯗꯤ
ꯑꯣꯏꯣꯏ ꯄꯂꯦꯟꯗꯗꯤ ꯁꯨꯅꯕ ꯇꯥꯔꯦ
ꯑꯆꯥ
ꯆꯥꯟꯗꯦꯜꯗꯅ ꯑꯌꯥꯝꯕ ꯅꯥꯒꯥ ꯉꯥꯛꯇꯅꯦꯕ ꯇꯥꯡꯈꯨꯜꯒ ꯃꯔꯤꯡꯒ ꯌꯥꯝ ꯇꯥꯕ ꯑꯗꯨꯒ ꯄꯂꯦꯜꯗꯗꯤ ꯑꯗꯨꯝ ꯁꯨꯔꯦ ꯀꯨꯀꯤ ꯇꯥꯏꯅꯒ ꯇꯥꯏ
ꯇꯥꯕꯅꯦ ꯑꯅꯥꯎꯁꯨ ꯇꯥꯕꯅꯦ ꯇꯟꯖꯜꯂꯦ
ꯇꯥꯏ ꯇꯥꯏ ꯇꯥꯏꯌꯦ ꯑꯗꯣꯝꯗ ꯑ ꯌꯥꯝ ꯇꯥꯔꯤꯁꯦ ꯑꯗꯒꯤ
ꯅꯪꯣꯜ ꯇꯋꯥꯔ
ꯑ ꯂꯉꯨꯜ ꯂꯥꯡꯒꯣꯜ ꯚ꯭ꯌꯨ ꯄꯣꯏꯟ ꯍꯥꯏꯅ ꯂꯩꯕꯅꯦꯕ ꯑꯗꯨꯗꯨꯅꯦ ꯑꯩꯅ ꯆꯠꯁ ꯍꯥꯏꯁꯦ ꯑꯗꯣꯝꯗꯗꯤ ꯃꯔꯤꯡ ꯉꯥꯛꯇꯅꯦ ꯂꯥꯡꯒꯣꯜꯗꯤ ꯃꯔꯤꯡꯅꯦ ꯃꯆꯤ ꯃꯔꯤꯡ ꯃꯆꯤ ꯇꯥꯝꯕꯅꯦ ꯇꯥꯕ꯭ꯔꯥ
ꯇꯥꯔꯦ
ꯃꯣꯏꯗꯤ ꯑꯁꯣꯝ ꯀꯩꯅꯣ ꯌꯧꯗꯣꯔꯦ ꯕꯣꯔꯗꯔ ꯌꯧꯗꯣꯔꯦ ꯃꯣꯏꯗꯤ ꯃꯆꯤ ꯆꯠꯄꯩ ꯍꯧꯖꯤꯛꯇꯤ ꯆꯠ ꯌꯥꯔꯣꯏꯦꯗꯤ ꯂꯝꯕꯤ ꯊꯤꯟꯅ ꯁꯥꯥꯡꯅꯦꯕ ꯑꯗꯒꯤ ꯃꯣꯏꯗꯤ ꯃꯅꯨꯡ ꯌꯥꯝ ꯆꯪꯉ ꯂꯩꯔꯕꯅꯤꯅ ꯍꯧꯖꯤꯛꯇꯤ ꯀꯩꯅꯣ ꯇꯧꯋꯦꯅ ꯏꯔꯥꯡꯁꯨ ꯀꯟꯕꯅꯤꯅ ꯑꯗꯨꯣꯝ ꯆꯠ ꯉꯝꯗꯦ
ꯎꯝ ꯎꯝ
ꯑꯁꯣ ꯃꯣꯏꯗꯤ ꯀꯩꯅꯣ ꯇꯦꯡꯅꯧꯄꯜ ꯗꯤꯁꯇ꯭ꯔꯤꯛ ꯆꯤꯡꯉꯦꯕ ꯃꯣꯏꯗꯤ ꯇꯦꯡꯅꯧꯄꯜꯁꯤꯗꯤ ꯑꯌꯥꯝꯕꯅ ꯀꯨꯀꯤ ꯉꯥꯛꯇꯅꯦꯕ ꯇꯥꯔꯤꯁꯦ ꯑꯗꯨꯅ ꯑꯁꯣꯝꯗꯗꯤ ꯆꯪꯉꯝꯗ꯭ꯔꯦ ꯑꯗꯨ ꯍꯥꯏꯗꯤ
ꯌꯦꯠꯇ ꯌꯒꯥꯗ ꯖꯟ ꯃ ꯂꯥꯛꯔꯦꯕ
ꯑꯗꯨꯝ ꯆꯤꯡꯁꯦ ꯑꯃꯝ ꯌꯦꯡꯉꯤ ꯃꯇꯝꯗ ꯑꯩꯈꯣꯏꯒꯤ ꯕꯣꯔꯗꯔꯒꯤ ꯆꯤꯡ ꯍꯥꯏꯗꯤ ꯍꯥꯏꯗꯤ ꯑꯇꯣꯞ ꯑꯇꯣꯞꯄ ꯃꯦꯟꯃꯥꯔꯒꯤ ꯆꯤꯡ ꯀꯩꯀꯥꯗꯣꯝ ꯄꯨꯂꯞ ꯁꯝꯅꯔ ꯎꯔꯅꯦꯕ ꯑꯗꯣꯝꯗꯒꯤ ꯑꯩ ꯈꯔ ꯆꯪꯈ꯭ꯔꯦ ꯑꯗꯒꯤ ꯀꯩꯅꯣ ꯀꯔꯥꯏꯗ ꯀꯥꯎꯈ꯭ꯔꯦꯅꯦ ꯃꯃꯤꯡ ꯀꯥꯎꯈ꯭ꯔꯦꯅꯦ ꯃꯩꯇꯩꯅ ꯇꯥꯕ ꯖꯒꯥ ꯑꯃ ꯂꯩꯕꯅꯤꯅꯦ ꯀꯩꯅꯣ ꯑꯁ ꯀꯔꯤ ꯍꯥꯏ ꯀꯔꯤꯦ ꯀꯥꯎꯔꯦ ꯃꯃꯤꯡꯗꯣ ꯑꯩꯈꯣꯏ ꯂꯥꯟ ꯇꯧꯗ꯭ꯔꯤ ꯃꯃꯥꯡꯗ ꯍꯥꯏ ꯇꯥꯔꯦ ꯏꯔꯥꯡ ꯂꯩꯇ꯭ꯔꯤ ꯃꯃꯥꯡꯗ ꯑꯗꯨꯝ ꯆꯠꯄꯅꯦꯕ ꯀꯣꯊꯥ ꯀ꯭ꯣꯊꯥ ꯇꯥꯔꯕ ꯀ꯭ꯣꯊꯥ
ꯑꯆꯥ ꯀꯣꯊꯥ
ꯎꯝ ꯀꯣꯊꯥ ꯍꯥꯏ ꯃꯩꯇꯩ ꯈꯨꯟꯅꯦꯕ ꯃꯣꯏꯁꯤ ꯀꯩꯅꯣꯅꯦ
ꯑ
ꯑꯅ
ꯣꯊꯣꯊꯁꯤꯦ ꯇꯣꯉꯅ ꯇꯖꯕ ꯍꯥꯏꯇꯔꯦ
ꯆꯤꯡꯁꯨ ꯀꯩꯁꯨ ꯑꯗꯨꯝ ꯂꯩꯔꯒ ꯑꯌꯥꯝꯕꯅ ꯃꯩꯇꯩ ꯃꯈꯩꯗꯤ ꯕꯦꯂꯤꯗ ꯇꯥꯏꯗꯅ ꯕꯦꯂꯤ ꯍꯥꯏꯗꯤ ꯀꯩꯅꯣꯗ ꯇꯝꯄꯥꯛꯇ ꯑꯌꯥꯝꯕꯅ ꯇꯥꯗ꯭ꯔꯣ ꯃꯣꯏꯅ ꯑꯃꯨꯛ ꯇꯝꯄꯥꯛꯇ ꯅꯠꯇꯦ ꯃꯣꯏꯗꯤ ꯀꯣꯊꯥ ꯍꯥꯏꯁꯤ ꯆꯤꯡ ꯑꯗꯨꯝ ꯆꯤꯡ ꯂꯩꯔꯦꯕ ꯃꯣꯏꯁꯤ ꯍꯧꯖꯤꯛ ꯀꯩꯅꯣ ꯂꯥꯏꯟꯗ ꯆꯠꯇꯣꯏꯅꯦꯕ ꯇꯦꯡꯅꯧꯄꯜ ꯂꯥꯏꯟ ꯁ ꯂꯣꯗ ꯇꯦꯡꯅꯧꯄꯜ ꯂꯝꯗ ꯇꯦꯡꯅꯧꯄꯜ ꯗꯤꯁꯇ꯭ꯔꯤꯛ ꯆꯤꯡꯉꯤꯕ ꯀꯩꯅꯣ ꯈꯪꯗꯦ ꯑꯗꯨꯗꯗꯤ ꯄꯊꯥ ꯍꯥꯏꯁꯦ ꯃꯤ ꯃꯔꯣꯟꯁꯦ ꯍꯣꯏ ꯀꯛꯆꯤꯡꯒꯤ ꯇꯥꯏꯞꯇ ꯈꯣꯏꯔꯗ꯭ꯔꯣ ꯈꯣꯏꯔꯒ ꯂꯩꯕꯅꯦꯕ ꯑꯗꯨꯗꯩ ꯃꯣꯏꯗꯤ ꯌꯥꯝ ꯊꯤꯅ ꯀꯩꯅꯣꯅꯤ ꯀꯩ ꯍꯥꯏꯅꯤ ꯌꯥꯝ ꯊꯤꯅ ꯀꯩ ꯍꯥꯏꯅꯤ ꯀꯜꯆꯔ ꯌꯥꯝ ꯂꯨꯞꯄꯗꯣ ꯍꯥꯏꯗꯤ ꯑꯩꯈꯣꯏꯒꯤ ꯈꯨꯟꯒꯤ ꯅꯤꯡ ꯅꯤꯡꯊꯧ ꯂꯩꯇ꯭ꯔꯣ ꯅꯣꯏꯁꯨ
ꯂꯩꯌꯦ
ꯑꯗꯨꯃꯥꯏꯅ ꯃꯣꯏꯁꯨ ꯈꯨꯟꯒꯤ ꯅꯤꯡꯊꯧ ꯀꯩꯀꯥ ꯄꯨꯂꯞ ꯂꯩꯖꯩꯑꯕ
ꯑꯆꯥ
ꯆꯍꯤ ꯈ꯭ꯋꯥꯏꯗꯒꯤ ꯌꯥꯝꯕ ꯃꯤꯗꯨꯅ ꯅꯤꯡꯊꯧ ꯄꯥꯜꯍꯟꯗꯣꯏꯅꯦꯕ ꯑꯗꯨꯒ ꯃꯣꯏ ꯈꯨꯟꯒꯤ ꯑꯦꯅꯤ ꯍꯔꯥꯎ ꯀꯨꯝꯍꯩ ꯀꯩꯀꯥ ꯇꯧꯕ ꯀꯥꯟꯁꯤꯗ ꯃꯣꯏ ꯐꯝꯈꯥꯕꯒꯥꯏ ꯂꯩꯦ ꯐꯝꯈꯥꯕ ꯃꯤꯟꯁ ꯍꯥꯏꯗꯤ ꯀꯩꯅꯣ ꯇꯧꯕꯗꯣ ꯑꯩꯈꯣꯏꯒꯤ ꯐꯝ ꯀꯩꯍꯥꯏꯈꯔꯦ ꯅꯤꯡꯊꯧꯒꯤ ꯀꯩꯅꯣ ꯁꯤꯖꯤꯟꯅꯕꯗꯣ ꯈꯪꯗ꯭ꯔꯣ ꯀꯔꯤ ꯍꯥꯏꯒꯔꯦ ꯅꯤꯡꯊꯧꯗ ꯄꯣꯠ ꯆꯩꯩ ꯀꯥꯕꯗꯣ
ꯄꯣꯠ ꯆꯩ ꯀꯥꯕ
ꯄꯣꯠ ꯆꯩ ꯀꯥꯕ ꯍꯥꯏꯗꯤ ꯅꯤꯡꯊꯧꯗ ꯈꯨꯗꯣꯜ ꯀꯩꯀꯥ ꯃꯌꯥꯝ ꯇꯝꯕꯗꯣ ꯑꯗꯨꯝꯕ ꯍꯥꯏꯇꯥꯔꯦ ꯑꯗꯨꯃꯥꯏꯅ ꯍꯥꯏꯗꯤ ꯅꯤꯡꯊꯧꯐꯝ ꯁꯤꯖꯤꯟꯅꯕ ꯑꯣꯏꯒꯦꯔꯥ ꯑꯗꯨꯝꯕꯗꯣ ꯃꯌꯥꯝ ꯇꯧꯀꯥꯟꯅ ꯑꯗꯨꯝ ꯃꯣꯏꯁꯦ ꯖꯒꯣꯏ ꯁꯥ ꯂꯥꯏꯛ ꯍꯥꯏꯗꯤ ꯇꯥ ꯇꯥ ꯄꯥꯏꯔꯒ ꯀꯩꯗꯧꯔ ꯃꯣꯏꯗꯤ ꯑꯗꯨꯝ ꯇꯧꯋꯦꯕ ꯗ꯭ꯔꯦꯁꯁꯦ ꯃꯣꯏꯒꯤ ꯗ꯭ꯔꯦꯁꯁꯦꯂꯥꯑꯅꯦ ꯃꯩꯇꯩꯒꯤ ꯗ꯭ꯔꯦꯁ ꯍꯥꯏꯔꯒ ꯑꯩꯈꯣꯏꯒꯤ ꯄꯣꯝꯌꯥ ꯐꯤꯌꯣꯟ ꯀꯩꯀꯥ ꯇꯧꯕ꯭ꯔꯣ ꯐꯩꯖꯣꯝ ꯀꯩꯀꯥ ꯁꯦꯠꯇꯕ ꯃꯣꯏꯗꯤ ꯑꯗꯨ ꯁꯦꯠꯇꯦꯕ ꯃꯣꯏꯗꯤ ꯗꯥꯏꯔꯦꯛ ꯑꯩꯈꯣꯏꯒꯤ ꯅꯣꯏꯒꯤ ꯅꯥꯒꯥꯒꯤ ꯃꯔꯤꯡꯒꯤ ꯑꯣꯏꯒꯦꯔꯥ ꯇꯥꯡꯈꯨꯜꯒꯤ ꯑꯣꯏꯒꯦꯔꯥ ꯑꯃ ꯗ꯭ꯔꯦꯁ ꯁꯦꯠꯂꯒ ꯑꯃ ꯇꯥꯒ ꯄꯥꯏꯔ ꯇꯧꯗ꯭ꯔꯣ ꯅꯣꯏꯒꯤ ꯗ꯭ꯔꯦꯁꯇ ꯑꯗꯨꯃꯥꯏꯅ ꯃꯣꯏꯁꯨ ꯆꯠꯂꯦꯕ ꯇꯥ ꯅꯨꯡ ꯄꯥꯏꯔꯥ ꯗꯣꯟ ꯄꯦꯅꯥ ꯇꯧꯔꯒ ꯑꯍꯜꯗꯨ ꯑꯗꯒꯤ ꯃꯣꯏ ꯑꯍꯜꯗ ꯁꯥꯁꯦ ꯁꯥ ꯃꯣꯏꯗꯤ ꯃꯀꯣꯛꯀꯨꯝꯕ ꯀꯠꯂꯦꯕ ꯁꯥꯒꯤ ꯃꯀꯣꯛ ꯑꯗꯒꯤ ꯁꯥꯒꯤ ꯃꯃꯩ ꯍꯥꯏꯗꯤ ꯑꯗꯨꯝꯕꯁꯦ ꯃꯣꯏꯗꯤ ꯑꯍꯜ ꯑꯣꯏ ꯃꯈꯩꯗ ꯑꯗꯨꯝꯕ ꯀꯠꯂꯦꯕ ꯑꯗꯨꯃꯥꯏꯅ ꯇꯧ ꯇꯧꯕꯅꯦ ꯃꯣꯏꯗꯤ ꯌꯥꯝ ꯀꯩꯅꯣ ꯃꯥꯟꯅꯕꯅꯦ ꯑꯗꯨꯝ ꯍꯥꯏꯗꯤ ꯅꯣꯏ ꯅꯣꯏꯒꯤ ꯇꯧꯕ ꯃꯑꯣꯡꯒ ꯌꯥꯝ ꯃꯥꯟꯅꯕꯅꯦ ꯑꯗꯩ ꯃꯣꯏꯗꯤ ꯀꯩꯅꯣ ꯇꯧꯋꯦꯕ ꯁꯥꯁꯦ ꯊꯥꯗꯣꯛꯑ ꯊꯝꯈ꯭ꯔꯅꯤꯗꯅ ꯁꯥꯁ ꯊꯥꯗꯣꯛꯈ꯭ꯔꯅꯤ ꯍꯥꯏꯗꯤ ꯀꯩꯅꯣꯁꯤꯗ ꯑꯩꯈꯣꯏꯒꯤ ꯖꯪꯒꯜ ꯃꯔꯛꯁꯤꯗ ꯑꯗꯨꯒ ꯁꯥꯁꯤ ꯁꯝꯅ ꯍꯥꯏꯔꯕꯗ ꯁꯥꯁꯤ ꯍꯧꯖꯤꯛ ꯊꯥꯗꯣꯛꯈꯤꯕꯁꯤꯅ ꯁꯥ ꯇꯥꯟꯕ ꯃꯇꯝ ꯍꯥꯏ ꯇꯥꯔꯦ ꯁꯤꯗ ꯆꯠꯂꯒ ꯑꯃꯨꯛ ꯁꯥꯁꯤ ꯐꯥꯎꯗꯣꯏꯅꯦꯕ ꯑꯗꯨꯒ ꯁꯥꯁꯤ ꯄꯨꯔꯒ ꯁꯥꯁꯤ ꯍꯥꯜꯂꯒ ꯍꯥꯏꯗꯤ ꯍꯥꯥꯟꯂ ꯄꯨꯔꯒ ꯃꯣꯏ ꯆꯥꯗꯣꯏꯕ ꯑꯗꯨꯅ ꯁꯥ ꯇꯥꯕ ꯌꯥꯝ ꯆꯠꯅꯩꯑꯕ ꯀ꯭ꯊꯥꯗ ꯀ꯭ꯊꯥꯗ ꯂꯩꯀꯥꯟꯗꯗꯤ ꯍꯥꯏꯗꯤ ꯀꯛꯆꯤꯡ ꯃꯆꯥ ꯑꯣꯏꯒꯦꯔꯥ ꯑꯇꯣꯞꯄ ꯑꯣꯏꯒꯦꯔꯥ ꯍꯥꯟꯅ ꯆꯠꯊꯣꯛ ꯆꯠꯁꯤꯟ ꯌꯥꯏ ꯀꯥꯟꯁꯦ ꯁꯤꯗꯗꯤ ꯀ꯭ꯋꯥꯊꯥꯗ ꯆꯠꯂꯅꯤꯗꯅ ꯑꯗꯨꯒ ꯃꯣꯏ ꯁꯥ ꯇꯥꯟꯕ ꯑꯗꯨꯝ ꯁꯥ ꯇꯥꯟꯕ ꯁꯚꯦꯟ ꯗꯦꯖ ꯅꯨꯃꯤꯠ ꯇꯔꯦꯠꯅꯤꯒꯨꯝꯕ ꯆꯠꯄ ꯃꯉꯥꯅꯤꯒꯨꯝꯕ ꯆꯠꯄ ꯆꯦꯡ ꯆꯥꯛ ꯃꯌꯥꯝ ꯄꯨꯈꯔꯦꯅ ꯆꯥꯅꯕ ꯑꯗꯨꯒ